ꯑ
ꯀꯔꯤꯅꯣ ꯀ꯭ꯋꯥ ꯄꯥꯏꯈꯠꯄꯁꯨ ꯌꯥꯝ ꯊꯦꯡꯉꯤꯅꯦ
ꯅꯦꯠ ꯅꯨꯡꯉꯥꯏꯇꯕꯒꯤ ꯑꯣꯏꯔꯝꯃꯅꯤ
ꯅꯌꯥꯒꯗꯣ ꯈꯤꯒꯠꯂꯛꯀꯅꯨ ꯃꯤ ꯄꯣꯠ ꯄꯥꯏꯗꯕꯒꯤ ꯍꯔꯥꯎꯔꯁꯨ ꯇꯧꯔꯤ
ꯑꯃꯨꯛ ꯄꯥꯏꯈꯠꯄꯒꯤ ꯌꯥꯝ ꯍꯔꯥꯎꯕ꯭ꯔꯥ
ꯎꯝ ꯀꯣꯏꯗꯤ ꯍꯔꯥꯎꯖꯦꯗꯦ ꯍꯔꯥꯎꯖꯦꯗꯦ ꯀꯩꯗꯧꯔꯤꯅꯣ
ꯕ ꯌꯦꯡꯖꯩ ꯇꯧꯔꯝꯃꯅꯤ ꯑꯗꯨ ꯌꯦꯡꯗ꯭ꯔꯦ
ꯀꯔꯤꯒꯤ ꯌꯦꯡꯕ ꯌꯥꯗ꯭ꯔꯣ
ꯌꯦꯡꯗꯦ ꯇꯧꯔꯝꯕꯅꯦ ꯑꯗꯨ ꯐꯥꯔꯁ ꯑꯥꯐ ꯊꯣꯛꯈ꯭ꯔꯦ ꯑꯗꯨꯗꯤ
ꯎ
ꯆꯥꯔꯕꯥ
ꯍꯥꯥ
ꯆꯥꯔꯕꯣ
ꯆꯥꯛꯂꯣ
ꯎꯝ
ꯆ ꯎꯝ ꯆꯔꯦꯗ
ꯀꯩꯖꯥꯡꯅꯣ
ꯀꯩꯗꯧꯔꯤꯅꯣꯅ
ꯁꯨꯝ ꯍꯤꯞꯄꯒ ꯂꯩꯒꯦ ꯀꯩꯗꯧꯔꯒꯦ
ꯀꯩꯁ ꯇꯧꯗꯗ꯭ꯔꯥ
ꯎꯝ
ꯑꯁ ꯅꯪꯒꯤ ꯅꯥꯀꯥꯟꯗꯗꯤ ꯒꯦꯝ ꯌꯥꯝ ꯌꯦꯟ ꯁꯥꯟꯅꯕ ꯃꯈꯣꯟ ꯇꯥꯏꯍꯦ
ꯌꯥꯝ ꯀꯟꯅ ꯇꯥꯕ꯭ꯔꯣ
ꯌꯥꯝ ꯍꯣꯏꯅꯦ ꯈꯔꯗꯤ ꯑꯗꯨꯝ ꯇꯥꯔꯦ
ꯑ
ꯉꯁꯤ ꯀꯅꯒ ꯆꯠꯀꯦ
ꯃꯁꯤꯁꯦ ꯑꯁ ꯉꯁꯥꯏ ꯀꯩꯅꯣ ꯆꯠꯂꯦ ꯀꯩ ꯀꯥꯏꯗꯅꯣ ꯍꯥꯏ ꯆꯠꯄꯗꯣ ꯃ꯭ꯌꯨꯖ꯭ꯌꯝꯗ ꯌꯦꯡꯕ ꯆꯠꯂꯦ
ꯑꯣꯐ ꯃꯤꯌꯦꯡ ꯌꯦꯡꯃꯒ ꯆꯠꯂꯤꯀꯣ ꯃꯤ ꯃꯆꯥꯗꯤ
ꯑꯥꯏ ꯂꯩꯗꯤꯦꯅ
ꯀꯔꯤ ꯏꯄꯥꯏ ꯂꯩꯇꯕ ꯃ꯭ꯌꯨꯛ ꯃ꯭ꯌꯨꯖꯌꯝ ꯌꯦꯡꯕ ꯆꯠꯄꯁꯨ ꯎꯄꯥꯏ ꯂꯩꯕ ꯂꯩꯇꯕ ꯑꯃꯨꯛ ꯂꯩꯕ꯭ꯔꯣ
ꯍꯣꯏ
ꯑꯗꯨꯗꯤ
ꯌꯥꯝ ꯅꯛꯑꯒ ꯌꯥꯝ ꯅꯛꯄꯒ ꯂꯩꯕꯅꯤꯅꯅ
ꯆꯥꯛ ꯆꯥꯛ ꯊꯣꯡꯉꯕ꯭ꯔꯣ
ꯊꯣꯏ ꯂꯤꯗ ꯊꯃꯦ
ꯍꯣꯡꯗ꯭ꯔꯤꯌꯦ
ꯊꯦꯡꯉꯤꯅꯦ ꯆꯥꯅꯕ ꯇꯧꯔꯨꯅꯦ
ꯎꯝ ꯄꯥꯔ ꯋꯥꯅꯦ
ꯑꯩꯗꯤ ꯆꯥꯔꯦ ꯍꯣꯏ
ꯍꯦ ꯅꯪ ꯐꯣꯟꯒ ꯌꯥꯝ ꯂꯥꯞꯅꯕ ꯃꯥꯜꯂꯦ ꯐꯣꯟꯗ ꯂꯩꯌꯨꯅꯦ ꯀꯔꯤꯅꯣ ꯅꯅꯥ ꯂꯩ ꯌꯕ꯭ꯔꯣ
ꯇꯥꯗ꯭ꯔꯣ
ꯅꯦꯠꯋꯥꯛ ꯅꯨꯡꯉꯥꯏꯇꯕꯒꯤꯅꯤ ꯀꯥꯏꯅ
ꯇꯞꯅ ꯇꯥꯏ ꯍꯥꯏꯔꯣ
ꯅꯦꯠꯋꯥꯛꯇ ꯇꯥꯏꯅꯒꯅꯨ ꯀꯣ
ꯀꯔꯤ ꯏꯟꯁꯥꯡ ꯆꯥꯔꯒꯦ
ꯍꯋꯥꯏ ꯆꯥꯏ ꯑꯩꯗꯤ ꯅꯪꯗꯤ
ꯀꯩꯒꯤꯅꯣ ꯉꯁꯤ
ꯍꯋꯥꯏ ꯐꯖꯕꯒꯤ ꯐꯖꯕꯒꯤ ꯍꯋꯥꯏ ꯆꯥꯕ
ꯃꯤ ꯐꯖꯕꯒꯤ ꯍꯋꯥꯏ ꯆꯥꯕꯅꯦ
ꯑꯩꯁꯨ ꯆꯥꯅꯤꯡꯈ꯭ꯔꯦꯕ
ꯆꯥꯕ ꯂꯥꯛꯑꯣꯅꯦ ꯑꯗꯨꯗꯤ
ꯑꯩꯈꯣꯁꯨ ꯛꯩꯅꯣ ꯑꯣꯏꯣꯏꯁꯨ ꯗꯥꯜ ꯆꯥꯏꯌꯦ
ꯑꯣ ꯅꯪꯠꯍꯧꯖꯤꯛ ꯀꯩꯗꯧꯕ꯭ꯔꯣ ꯊꯕꯛ ꯇꯧꯕ ꯃꯥꯜꯂꯤꯅꯦ
ꯆꯥꯛ ꯀꯥꯝꯒꯦ ꯇꯧꯔꯝꯕꯅꯦ
ꯍꯥꯥ
ꯆꯥꯛ ꯀꯥꯝꯒꯦ ꯇꯧꯔꯝꯕꯅꯦꯕ
ꯑꯣ ꯅꯪ ꯅ ꯆꯥꯛ ꯊꯣꯡꯕ꯭ꯔꯣꯅꯦ
ꯑꯩꯈꯣꯏꯅ ꯊꯣꯡꯗ꯭ꯔꯗꯤ ꯀꯅꯥꯅ ꯊꯣꯡꯗꯣꯏꯅꯣ ꯏꯃꯥ ꯏꯄꯥ ꯂꯩꯃꯤꯟꯅꯕꯁꯨ ꯅꯠꯇꯦ
ꯀꯅꯥ ꯀꯅꯥ ꯂꯩꯃꯤꯟꯅꯕ ꯑꯌꯥꯝꯕꯒ ꯂꯩꯕ ꯅꯠꯇ꯭ꯔꯣ ꯅꯌꯥꯝꯕ ꯅꯌꯥꯝꯕꯗꯣ ꯀꯩꯅꯣ ꯇꯧ ꯍꯥꯏꯌꯣꯅꯦ
ꯀꯩ ꯃꯣꯏꯗꯤ
ꯃꯥꯁꯨ ꯑꯣ ꯑꯗꯣ ꯅꯪ
ꯃꯁꯥ ꯃꯁꯥꯒꯤ ꯃꯁꯥ ꯃꯁꯥꯒꯤ ꯊꯕꯛ ꯂꯩꯕꯅꯤꯅ
ꯍꯣꯏꯅꯦ ꯑꯗꯣ ꯅꯪꯗꯤ ꯀꯩꯗꯧꯔꯤꯅꯣꯕ ꯊꯕꯛ ꯇꯧꯗꯒꯤ
ꯁꯨꯝ ꯂꯩꯕꯅꯦ ꯀꯩꯅꯣ
ꯑꯗꯨ ꯍꯦꯛꯇ ꯌꯥꯕ꯭ꯔꯣ
ꯀꯔꯤ ꯃꯄꯥꯏ ꯂꯩꯒꯦ ꯑꯩꯈꯣꯏꯗꯤ
ꯊꯕꯛ ꯊꯤꯌꯨꯅꯦ
ꯊꯕꯛ ꯊꯤꯕꯕꯨ ꯏꯃꯥꯏ ꯄꯦꯃ
ꯑꯗꯣ ꯅꯪ ꯍꯟꯗꯛ ꯈ꯭ꯔꯤꯁꯃꯥꯁꯇꯤ ꯊꯣꯛꯂꯛꯀꯗꯕ ꯅꯠꯇ꯭ꯔꯣ
ꯊꯣꯛꯑꯣꯏꯗ ꯑꯩꯈꯣꯏ ꯈ꯭ꯔꯤꯁꯃꯥꯁ ꯀꯩꯅꯣ ꯈꯪꯗꯦ
ꯏ ꯊꯣꯛꯂꯛꯑꯣ ꯑꯩꯒꯤ ꯀꯩꯅꯣꯝ ꯂꯩꯔꯛꯑꯣ
ꯀꯩ ꯆꯥꯒꯦ ꯍꯥꯏꯔꯣ
ꯆꯥꯒꯗꯕ ꯆꯥꯅꯤꯡꯕ ꯅꯠꯇꯦ ꯑꯃꯍꯦꯛꯇ ꯂꯩꯔꯛꯑꯣ ꯍꯥꯏꯕꯅꯦ ꯑꯩꯒꯤ ꯒꯤꯐ ꯈ꯭ꯔꯤꯁꯃꯥꯁꯀꯤ ꯒꯤꯐ
ꯒꯤꯐ ꯌꯥꯝ ꯄꯥꯝꯕ꯭ꯔꯣ
ꯅꯪꯅ ꯅꯪꯅ ꯄꯤꯕꯗꯣ ꯄꯥꯝꯃꯦꯕ ꯍꯣꯏ
ꯊꯣꯛꯑꯣꯏꯗꯥ ꯍꯟꯇꯛ
ꯑꯗꯨꯗꯤ ꯃꯤ ꯑꯇꯩꯅ ꯄꯤꯕꯗꯣ ꯄꯥꯝꯕ꯭ꯔꯣ
ꯈꯪꯗꯦꯗ ꯑꯩꯈꯣꯏꯗꯤ ꯑꯗꯨꯒꯨꯝꯕ ꯑꯩꯈꯣꯏ ꯇꯧꯗ꯭ꯔꯤꯌꯦ
ꯇꯧꯗ꯭ꯔꯤꯕꯗꯣ ꯇꯧꯔꯣꯅꯦ
ꯇꯧꯅꯕ ꯃꯤꯅꯁꯨ ꯂꯩꯇꯕꯅꯤꯅ
ꯑꯩꯉꯣꯟꯗ ꯄꯤꯔꯣ ꯍꯥꯏꯔꯤꯁꯤꯗꯤ ꯑꯦ ꯅꯪ ꯂꯨ ꯒ꯭ꯌꯥꯟ ꯇ ꯌꯥꯝ ꯇꯥꯗꯦꯅ
ꯌꯦꯅꯤꯝ ꯇꯥꯗꯦ ꯍꯥꯏꯔꯣ
ꯎꯝ
ꯀꯩ ꯎꯄꯥꯢ ꯂꯩꯔꯤ ꯑꯩꯈꯣꯏꯗꯤ
ꯅꯪꯒꯤ ꯀꯩ ꯎꯄꯥꯏ ꯂꯩꯒꯦ ꯍꯥꯏꯕ ꯋꯥꯁꯤꯗꯤ ꯂꯣꯏꯔꯦꯍꯦ ꯀꯩ ꯎꯄꯥꯏ ꯂꯩꯒꯦ ꯀꯩ ꯎꯄꯥꯏ ꯂꯩꯒꯦ ꯁꯤ ꯉꯥꯛꯇꯅꯤ
ꯅꯪꯕꯨ ꯎꯞ ꯌꯥꯝ ꯎꯄꯥꯏ ꯂꯩꯇ꯭ꯔꯕꯣ
ꯍ ꯂꯩꯇꯦ ꯑꯃ ꯀꯩ ꯃꯨꯛ ꯍꯥꯏꯔꯒ ꯍꯤꯡꯉꯗꯣꯏꯅꯣ ꯈꯪꯗ꯭ꯔꯦ
ꯆꯥꯛ ꯌꯦꯟꯁꯥꯡꯗꯤ ꯀꯅꯥꯅ ꯊꯣꯡꯕ꯭ꯔꯣ
ꯑꯩꯈꯣꯏꯒꯤꯗꯤ ꯏꯅꯦꯅ ꯊꯣꯡꯕꯤꯌꯦꯦ
ꯅꯪ
ꯑꯩꯗꯤ ꯊꯕꯛ ꯆꯠꯂꯤꯁꯤꯗꯤ
ꯊꯕꯛ ꯇꯧꯈ꯭ꯔꯅꯦ
ꯊꯕꯛ ꯇꯧꯧꯕꯦ ꯍꯣꯏ
ꯌꯥꯝ ꯐꯩꯌꯦ ꯌꯥꯝ ꯐꯩꯌꯦ ꯑꯗꯨꯕꯨꯗꯤ
ꯌꯥꯝ ꯍꯩꯇꯦꯗ
ꯊꯥꯕꯛ ꯇꯧꯕ ꯍꯩꯇꯦ ꯍꯥꯏꯔꯣ
ꯍꯣꯏ
ꯁꯁꯨꯝ ꯇꯧꯔꯗꯤ ꯍꯩꯔꯛꯀꯅꯤ ꯀꯩꯅꯣ
ꯑꯩ ꯍꯩꯅꯕꯤ ꯑꯣꯏꯔꯦ ꯑꯩꯒꯤꯗꯤ
ꯁꯨꯝꯕ ꯇꯧꯔꯗꯤ ꯑꯗꯨꯝ ꯍꯩꯔꯛ ꯍꯩꯔꯛꯀꯅꯤ ꯇꯞꯅ ꯇꯞꯅ
ꯎꯝ ꯎꯝ ꯅꯪ ꯆꯥꯛ ꯏꯟꯁꯥꯡ ꯊꯣꯡ ꯊꯣꯡꯅ ꯑꯩ ꯋꯥꯜ ꯀꯣꯜ ꯋꯔꯤ ꯁꯅꯕ꯭ꯔꯣ ꯑꯦ ꯌꯥꯝ ꯅꯨꯡꯁꯤꯅ ꯅꯪꯗꯤ
ꯅꯠꯇꯗꯤ ꯀꯃꯥꯏꯅ
ꯎꯝ
ꯅꯨꯡꯉꯥꯏꯔꯤꯀꯣ ꯅꯪꯁꯨ ꯃꯩꯁꯦ ꯅꯣꯏꯗ ꯔꯤꯒꯨꯂꯔ ꯑꯣꯏꯕ꯭ꯔꯥ ꯀꯩ
ꯕꯣꯜ ꯌꯦꯡꯗꯕ꯭ꯔꯣ
ꯑꯣ ꯉꯁꯥꯏꯗꯤ ꯌꯦꯡꯉꯝꯕꯅꯦ ꯍꯧꯖꯤꯛꯇꯤ ꯌꯦꯡꯗꯦ
ꯑꯥꯎꯝ ꯎꯝ
ꯐꯖꯅ ꯌꯦꯡꯒꯦ ꯇꯧꯕꯔꯅꯤ ꯑꯗꯨ ꯄꯜꯂ
ꯑꯏ ꯑꯦꯝ ꯁꯣ ꯄꯦꯔꯤꯒꯜꯂ ꯏꯁꯩ ꯁꯛꯄꯤꯌꯨꯔꯥ
ꯆꯄꯤ ꯌꯥ
ꯎꯝ ꯎꯝ ꯀꯔꯤ ꯏꯁꯩ ꯁꯛꯄꯤ꯭ꯕꯔꯥ
ꯈꯪꯗ꯭ꯔꯦ ꯅꯪꯅ ꯍꯦꯛ ꯄꯥꯝꯕꯩ ꯏꯁꯩꯗꯣ ꯁꯛꯄꯤꯔꯣꯅꯦ ꯇꯥꯕꯤꯔꯒꯦꯅꯦ
ꯏꯁꯩ ꯁꯛꯄꯤꯕꯒꯤ ꯀꯔꯤ ꯃꯅꯥ ꯄꯤꯗꯣꯏꯕ ꯅꯨꯡꯁꯤ ꯋꯥꯔꯤ ꯍꯥꯏꯔ ꯅꯨꯡꯁꯤꯕ ꯋꯥ ꯑꯃꯀꯣ ꯋꯥꯍꯩ ꯑꯃ ꯍꯥꯏꯔꯛꯑꯣ ꯑꯗꯨꯗꯤ ꯁꯛꯄꯤꯒꯦ
ꯁꯛꯄ ꯂꯣꯏꯔꯒ ꯀꯩꯅꯣ ꯈꯨꯕꯥꯛ ꯈꯨꯕꯤꯔꯒꯦ ꯀꯩꯅꯣ
ꯎꯝ ꯈꯕꯥꯛ ꯈꯨꯕꯗꯤ ꯃꯤ ꯃꯌꯥꯝ ꯈꯨꯕ ꯌꯥꯏ ꯈꯨꯕꯥꯛ ꯈꯨꯕꯗꯤ ꯄꯥꯗꯦ
ꯃ ꯁꯦꯅꯤ ꯄꯨ ꯂꯁꯤꯁ ꯑꯣꯏꯒ ꯅꯪ ꯆꯔꯁ ꯑꯗꯨꯝ ꯆꯠꯂꯤ ꯆꯥꯛꯇꯤ ꯐꯖꯅ ꯁꯥꯏꯀꯣ ꯑꯗꯨꯒ
ꯅꯪ ꯌꯥꯎꯗꯕꯒꯤ ꯆꯥꯗ꯭ꯔꯦ
ꯀꯩꯔꯤꯒꯤꯅꯣ ꯆꯥꯛ ꯐꯖꯅ ꯆꯥꯎꯕ꯭ꯔꯣ ꯅꯪ ꯅꯁꯥ ꯁꯣꯟꯗꯅꯕ
ꯎ ꯀꯩꯒꯤ ꯍꯛꯆꯥꯡ ꯌꯥꯝ ꯀꯜꯂꯦꯍꯦ
ꯆꯥꯛ ꯐꯖꯅ ꯆꯥꯔꯗꯤꯅꯁꯥꯁꯨ ꯐꯔꯅꯤ ꯄꯥꯡꯒꯜꯁꯨ ꯂꯩꯒꯅꯤ ꯅꯥꯁꯨ ꯅꯥꯔꯔꯣꯏ
ꯑꯁ ꯑꯩꯕꯨ ꯌꯥꯝ ꯅꯥꯒꯟꯕ꯭ꯔꯣ ꯍꯥꯏꯁꯦ
ꯅꯥꯒꯥꯜꯂꯦ ꯍꯥꯏꯕ ꯅꯠꯇꯦ ꯆꯥꯛ ꯏꯟꯖꯥꯡꯗꯣ ꯆꯥꯕ ꯈꯣꯠꯄ ꯀꯩꯅꯣ ꯐꯖꯅ ꯆꯥꯕ ꯐꯖꯅ ꯃꯦꯟꯇꯦꯟ ꯇꯧꯔꯗꯤ ꯍꯛꯆꯥꯡ ꯐꯔꯗꯤ ꯅꯠꯇ꯭ꯔꯣ
ꯆꯨꯝꯃꯦ ꯆꯨꯝꯃꯦ ꯅꯪꯗꯤ ꯑꯩ ꯑꯩꯈꯣꯏ ꯄꯥꯕꯨꯡꯅꯦ ꯄꯥꯕꯨꯡ ꯀꯧꯕꯅ ꯐꯔꯦꯗ
ꯑꯃꯨꯖꯥꯎ ꯀꯩꯋꯣ
ꯑꯕꯨꯡ ꯀꯧꯕꯅ ꯐꯔꯦ
ꯎꯝ ꯀꯧꯔꯒꯦꯀꯣ ꯄꯥꯕꯨꯡ ꯉꯁꯤꯗꯒꯤ
ꯎꯝ ꯍꯝ ꯀꯧꯑꯣ ꯀꯧ ꯑꯣ
ꯅ ꯌꯥꯁꯤꯒ ꯈꯤꯒꯠꯂꯛ꫰ꯀꯅꯨꯍꯦ
ꯅꯣꯛꯄꯗ ꯌꯥ ꯎꯗ꯭ꯔꯗꯤ ꯀꯩ ꯎꯔꯗꯣꯏꯅꯣ
ꯎꯝ
ꯅꯪ ꯅꯪꯗꯤ ꯁꯨꯛꯅꯣꯛ ꯅꯣꯛꯇ꯭ꯔꯣ
ꯅꯣꯛꯇꯦ
ꯑꯩꯅꯔ
ꯎꯝ
ꯇ ꯐꯥꯏ ꯁ ꯕꯣꯂ ꯌꯦꯡꯗ꯭ꯔꯣ ꯅꯨꯡꯗꯤ ꯌꯦꯡꯉꯣꯏꯗ꯭ꯔꯣ
ꯕꯣꯜ ꯌꯦꯡꯉꯥꯔꯣꯏꯗ
ꯀꯩꯒꯤꯔꯣ
ꯀꯔꯤ ꯁꯨ ꯇꯧꯗꯦ ꯅꯪꯒ ꯋꯥꯔꯤ ꯁꯥꯟꯅꯔꯒ ꯣꯜꯂꯦꯕꯣ ꯍꯥꯏꯕ꯭ꯔꯣ
ꯌꯦꯡꯕ ꯀꯥꯏ ꯌꯦꯡꯕ ꯌꯥꯏ ꯍꯦꯅꯥ
ꯑꯁ ꯌꯥꯝ ꯂꯥꯡꯒꯅꯤꯕꯣ ꯕꯣꯜ ꯃꯈꯣꯟꯗꯣ
ꯍꯌꯦꯡ ꯍꯌꯦꯡꯗꯤ ꯀꯥꯏ ꯆꯥꯀꯥꯅꯤ
ꯑꯩꯗꯤ ꯊꯕꯛ ꯑꯗꯨꯝ ꯆꯠꯂꯦ ꯑꯩꯅ ꯊꯕꯛ ꯁꯨꯇꯤ ꯐꯪꯕꯖꯦ ꯁꯟꯗꯦꯗ ꯈꯛꯇꯅꯦꯕ
ꯑꯥ
ꯑꯗꯩ ꯅꯪꯗꯤ ꯋꯥꯕ꯭ꯔꯣ ꯈꯣꯠꯄ꯭ꯔꯣ ꯅꯣꯡꯃꯗꯥꯒ ꯍꯪꯪ